ꯑꯣ ꯇꯥꯕ꯭ꯔꯣ
ꯎꯝ ꯇꯥꯏꯌꯦ
ꯀꯩꯗꯧꯔꯝꯃꯤꯅꯣ
ꯁꯨꯝ ꯂꯩꯔꯝꯃꯤꯌꯦ
ꯅꯪꯗꯤ ꯀꯩꯗꯧꯔꯝꯃꯤꯅꯣ
ꯑꯩꯁꯦ ꯌꯥꯝꯃꯟꯅ ꯆꯥꯖꯤꯟꯕꯒꯤ ꯋꯥꯕꯒꯤ ꯂꯣꯡꯉꯒ ꯂꯩ ꯐꯃꯨꯡꯗ
ꯑꯣ ꯀꯃꯥꯏ ꯀꯃꯥꯏ ꯇꯧꯔꯤꯒꯦ
ꯎꯝ ꯗꯨꯝ ꯄꯨꯡꯂꯩ ꯂꯩ ꯍꯥꯏꯗꯨꯅꯤ
ꯑꯣ
ꯑꯣ ꯆꯥꯕ ꯍꯦꯟꯃꯜꯂꯁꯨ ꯋꯥꯏꯀꯣ
ꯍꯣꯏ ꯆꯥꯕ ꯍꯦꯟꯃꯜꯂꯁꯨ ꯋꯥꯏ ꯂꯥꯝꯃꯁꯨ ꯋꯥꯢ
ꯆꯥꯠ ꯑꯥ ꯆꯥꯗ꯭ꯔꯁꯨ ꯋꯥꯏ ꯂꯥꯝꯃꯁꯨ ꯋꯥꯏ
ꯑꯣ ꯅꯪꯗꯤ ꯀꯩꯀꯩ ꯇꯧꯔꯨꯔꯒꯦ ꯉꯁꯤ
ꯉꯁꯤꯗꯣ ꯑꯌꯨꯛ ꯉꯟꯅ ꯑꯗꯨꯝ ꯊꯕꯛ ꯅꯣꯡꯃꯩ ꯊꯕꯛ ꯏꯪꯈꯥꯡ ꯂꯣꯏꯁꯤꯜꯂꯦ ꯑꯗꯨꯒ ꯉꯁꯤ ꯉꯔꯥꯡꯁꯦ ꯅꯣꯡ ꯈꯔ ꯇꯥꯏꯗꯅꯀꯣ ꯍꯥꯏꯕꯂꯤ ꯊꯔꯣꯏ ꯈꯨꯟꯕ ꯑꯣꯏꯅ ꯆꯠꯂꯨꯔꯦ
ꯎꯝ
ꯊꯔꯣꯏꯗꯨꯁꯨ
ꯊꯔꯣꯏ ꯀꯌꯥꯝ ꯈꯨꯠꯂꯛꯀꯦ ꯍꯥꯏꯁꯦ ꯍꯧꯖꯤꯛ ꯅꯣꯡ ꯇꯥꯕꯅꯤꯅ ꯊꯔꯣꯏꯕꯨꯗꯤ ꯐꯅꯌꯥꯝ ꯊꯣꯛꯂꯛꯑꯝꯅꯤ
ꯑ ꯀꯧ ꯀꯧꯇꯥ ꯇꯔꯨꯛꯀꯤ ꯆꯥꯡ ꯈꯨꯂꯛꯑꯦ
ꯍꯥ ꯊꯔꯣꯏ ꯀꯧꯇꯥ ꯇꯔꯨꯛ
ꯑꯥ
ꯌꯥꯝ ꯌꯥꯝꯃꯤꯅꯦꯀꯣ ꯑꯗꯨꯗꯤ ꯌꯣꯟꯕꯗ ꯄꯩꯁꯥ ꯌꯥꯝ ꯁꯤꯠꯂꯅꯤ
ꯑꯪ ꯑꯗꯣ ꯍꯥꯏꯗꯤ ꯆꯠꯄꯗꯅꯦ ꯌꯥꯝ ꯏꯁꯥꯗ ꯌꯥꯝ ꯇꯟꯅ ꯆꯠꯂꯦꯕꯀꯣ ꯑꯁ ꯇꯔꯥꯝ ꯑꯥ ꯇꯔꯥꯝꯗ꯭ꯔꯗꯤꯒ ꯍꯥꯏꯔꯒ ꯑꯗꯨꯕꯨꯛ ꯂꯩ ꯌꯧꯕꯗꯩꯗꯤ ꯑꯗꯨꯝ ꯇꯥꯕꯗꯣ ꯈꯔ ꯈꯔ ꯎꯕꯗꯩ ꯍꯥꯏꯗꯤ ꯌꯥꯝ ꯍꯔꯥꯎꯕꯗꯣ
ꯎꯝ ꯃꯤ ꯀꯃꯥꯏ ꯇꯧꯒꯦ ꯃꯤ ꯌꯥꯝꯅ ꯇꯥꯕ꯭ꯔꯣ
ꯃꯤ ꯌꯥꯝꯅꯠ ꯇꯥꯕꯗꯤ ꯑꯣꯏ
ꯃꯤ ꯌꯥꯝꯅ ꯍꯥꯏꯗꯤ ꯁꯨꯝ ꯈꯨꯟꯗꯕꯗꯣ ꯌꯥꯝꯅ ꯑꯣꯏꯕ꯭ꯔꯕ
ꯑꯥ ꯈꯨꯟꯅꯕꯗꯨ ꯌꯥꯝꯅ ꯑꯣꯏꯗ꯭ꯔꯦꯕ ꯀꯩ ꯍꯥꯏ ꯃꯃꯥꯡꯗꯗꯤ ꯌꯥꯝ ꯈꯨꯟꯅꯔꯝꯃꯦꯕꯛ
ꯑꯥ ꯃꯃꯥꯡ ꯃꯃꯥꯡꯗꯗꯤ ꯑꯈꯣꯏꯗꯨꯋꯥꯏꯗꯁꯨ ꯍꯥꯏꯗꯤ ꯌꯥꯝ ꯈꯨꯅꯩꯌꯦꯕ ꯊꯔꯣꯏ ꯈꯨꯟꯕꯤ ꯉꯥꯛꯇ ꯉꯥꯏ ꯊꯔꯣꯏꯗꯩ ꯊꯔꯣꯏ ꯈꯨꯟꯕꯤꯅꯤ ꯍꯦꯟꯅ ꯌꯥꯝꯃꯦꯕ
ꯍꯣꯏꯌꯦ ꯃꯤ ꯍꯥꯂꯕ ꯂꯕꯨꯛ ꯈꯨꯗꯤꯡꯒꯤ ꯄꯨꯔꯥ ꯐꯤꯉꯧ ꯐꯧꯒꯨ ꯃꯥꯥꯏꯟ ꯂꯩꯗꯣꯏꯅꯦꯕ ꯃꯤꯉꯩꯁꯤꯅ
ꯑꯗꯣ ꯍꯧꯖꯤꯛꯀꯤ ꯑꯣꯏꯅꯗꯤ ꯍꯥꯏ ꯂꯧ ꯑꯥ ꯂꯧ ꯂꯤꯡꯅꯕ
ꯑ ꯂꯧ ꯂꯤꯡꯅꯕ ꯑ ꯍꯨꯟꯅꯕ ꯃꯇꯝ ꯑꯣꯏꯒ꯭ꯔꯕꯨꯗꯤ
ꯑꯪ ꯑꯗꯨꯒꯤ ꯃꯤꯅ ꯁꯣꯂꯕꯨꯛꯇꯣ ꯁꯨꯝ ꯀꯨꯝꯅꯤꯡꯇꯕꯗꯣ ꯐꯧꯗꯤꯒꯨꯝꯕꯥ ꯇ꯭ꯔꯥ ꯑꯗꯒꯤ ꯇꯧꯒꯗ꯭ꯔꯥ ꯍꯥꯏꯕꯒꯤ ꯀꯨꯝꯕꯗꯣ ꯈꯤꯇꯪ ꯍꯥꯏꯗꯤ ꯐꯔꯛ ꯈꯤꯇꯪ ꯇꯥꯏꯗꯅ ꯗꯨꯒꯨꯝꯕ ꯑꯣꯏꯕꯒꯤ ꯃꯤꯃꯩꯁꯤꯅ ꯀꯨꯝꯅꯗꯕꯒꯤ
ꯍꯣꯏ
ꯑꯗꯣ ꯉꯁꯤꯗꯨꯗꯤ ꯑꯈꯣꯏꯒꯤ ꯌꯨꯝ ꯊꯪꯅꯕꯒꯤꯀꯣ
ꯑꯪ
ꯑꯁꯨꯝ ꯏꯗꯣꯝ ꯆꯥꯕ ꯑꯃꯥꯅ ꯃꯣꯏ ꯂꯧꯕꯨꯛꯇ ꯑ ꯊꯔꯣꯏ ꯌꯥꯝꯅ ꯇꯥꯏ ꯈꯨꯜꯂꯨ ꯁꯤꯂꯥꯎ ꯈꯣꯠꯂ ꯁꯤ ꯅꯥꯎꯅ ꯍꯥꯏꯕ
ꯑꯥꯎ
ꯗꯨꯗꯩ ꯍꯨꯏ ꯊꯣꯔꯣꯏ ꯀꯣꯟꯕ ꯆꯠꯄꯅꯦꯕ ꯑꯁ ꯎꯠꯊꯕꯅꯗꯤ ꯋꯥꯁꯨ ꯌꯥꯝꯅ ꯋꯥꯏ ꯑꯗꯨꯕꯨ ꯊꯔꯣꯏꯒꯤ ꯃꯌꯥꯏꯅꯀꯣ
ꯍꯣꯏ ꯍꯥꯏꯗꯤ ꯊꯧꯔꯣꯏ ꯃꯌꯥꯝ ꯇꯥꯕ ꯎꯔꯀꯥꯟꯗ ꯌꯥꯝꯅ ꯍꯥꯏꯗꯤ ꯏꯁꯥꯗꯣ ꯅꯨꯡꯉꯥꯏꯕꯗꯣ ꯑꯃ ꯑꯃ ꯃꯊꯪ ꯃꯊꯪ ꯃꯊꯪ ꯃꯊꯪ ꯎꯁꯤꯜꯂꯛꯄꯗ
ꯑꯪ ꯑꯋꯥꯕ ꯈꯪꯗꯕꯗꯣ ꯑꯗꯩ ꯐꯅꯌꯥꯝꯇꯨꯡ ꯈꯨꯜꯂꯦ ꯍꯥꯏꯗꯤ ꯃꯤ ꯋꯥꯔꯁꯨꯀꯣ ꯑꯈꯣꯏ ꯃꯁꯦꯜ ꯈꯨꯟꯅꯨ ꯉꯥꯏꯅ ꯋꯥꯔꯤ ꯋꯥꯇꯥꯏ ꯀꯩ ꯀꯩ ꯁꯥꯟꯅꯔ ꯂꯩꯕꯅꯤꯅ
ꯍꯣꯏ
ꯑꯗꯨꯒꯤ ꯋꯥꯕꯒ ꯂꯣꯏꯅ ꯀꯥꯎꯋꯦꯕ
ꯑꯥꯎ
ꯎꯝ ꯑꯁ ꯈꯪꯗꯦ ꯀꯩ ꯍꯥꯏꯅꯤ ꯃꯈꯜ ꯃꯊꯦꯡꯅꯤꯗ ꯋꯥꯔꯨꯔꯁꯨ ꯏꯁꯥꯅ ꯈꯨꯟꯖꯔꯛꯄ ꯄꯣꯠꯇꯨ ꯆꯥꯒꯥꯟꯗꯗꯤ ꯍꯦꯟꯅ ꯌꯥꯝ ꯍꯥꯎꯕꯗꯨ ꯑꯣꯏꯗꯣꯏꯅꯦꯕ ꯑꯩꯅ ꯑꯩꯅ ꯇꯧꯖꯕ ꯍꯥꯏꯔꯒ ꯀꯣ
ꯍꯣꯏ
ꯎꯝ ꯑꯗꯒꯤ ꯌꯣꯜꯂꯁꯨ ꯃꯤꯅꯤ ꯑꯇꯣꯞꯄ ꯈꯨꯟꯕ ꯐꯪꯖꯗꯕ ꯃꯤꯉꯩꯗꯁꯨ ꯀꯣ ꯆꯠꯄ ꯉꯝꯖꯔꯨꯗ ꯇꯥꯔꯒꯁꯨ ꯑꯩꯅ ꯈꯨꯜꯂꯨꯕꯗꯨꯅꯀꯣ ꯑꯩꯒꯤꯁꯨ ꯑꯣꯏꯍꯧꯕ ꯃꯤꯗꯁꯨ ꯑꯩ ꯆꯥꯕ ꯐꯪꯍꯟꯕꯗꯣ
ꯎꯝ ꯍꯣꯏ ꯍꯣꯏ ꯑꯩ ꯈꯨꯒꯗ ꯐꯪꯗꯕ ꯃꯌꯥꯝ ꯂꯩ ꯀꯣ ꯆꯥꯗꯤ ꯆꯥꯅꯤꯡꯗꯕ ꯍꯥꯏꯗꯤ ꯊꯕꯛꯇꯣ ꯍꯥꯡꯗꯕꯒꯤ ꯑꯗꯨꯝꯕꯁꯨ ꯇꯧ ꯍꯥꯏꯗꯤ
ꯎꯝ
ꯑꯥ
ꯈꯨꯜꯂꯅꯤ ꯑꯩꯈꯣꯏꯒꯤꯁꯨ ꯆꯥꯍꯧ ꯑꯗꯨꯒ
ꯍꯣꯏ ꯏꯁꯥꯒꯤꯁꯨꯀꯣ ꯈꯔ ꯑꯇꯣꯞ ꯑꯥ ꯎꯝ ꯍꯜꯂꯣ ꯇꯥꯕ꯭ꯔꯣ ꯍꯜꯂꯣ ꯍꯜꯂꯣ